ꯍꯣꯏ
ꯑꯣ ꯅꯨꯡꯉꯥꯏꯔꯤꯕ꯭ꯔꯣ ꯁꯤꯁꯇꯔ
ꯅꯨꯡꯉꯥꯏꯔꯤꯌꯦ ꯅꯪꯗꯤ
ꯅꯨꯡꯉꯥꯏꯔꯦ ꯀꯩꯗꯧꯔꯤꯅꯣ ꯍꯧꯖꯤꯛꯇꯤ ꯀꯩꯗꯧꯔꯤꯅꯣ ꯍꯧꯖꯤꯛꯇꯤ
ꯌꯨꯝꯗ ꯂꯩꯔꯤꯗ ꯇꯤ ꯚꯤ ꯌꯦꯡꯔꯒ ꯂꯩꯕꯅꯦ ꯑꯩ
ꯑꯣ ꯅꯨꯡꯉꯥꯏꯅꯦ ꯑꯗꯨꯗꯤꯀꯣ ꯑꯩꯁꯨ ꯍꯣꯁꯇꯦꯜꯗ ꯂꯩꯌꯦ ꯍꯧꯖꯤꯛꯗꯤ
ꯑꯣ ꯏꯕꯥꯅꯤ ꯋꯥꯔꯤ ꯁꯥꯟꯅꯈ꯭ꯔꯥꯕ ꯀꯣ
ꯍꯣꯏ ꯁꯥꯟꯅꯈ꯭ꯔꯦ
ꯑꯣ ꯁꯥꯟꯅꯈ꯭ꯔꯦ
ꯍꯣꯏꯅꯦ ꯁꯅꯥꯔꯦꯅꯦ ꯑꯩꯈꯣꯏ ꯅꯪ ꯅꯍꯥꯟꯒꯩ ꯅꯪ ꯀꯣꯇꯔꯗ ꯂꯩꯌꯦ ꯍꯥꯏꯕ ꯅꯠꯇ꯭ꯔꯣ
ꯎꯝ ꯃꯥꯅꯦ ꯃꯥꯅꯦ
ꯑꯣ ꯑꯗꯨꯒꯤꯅꯦ ꯑꯩꯁꯨ ꯍꯣꯁꯇꯦꯜꯗ ꯂꯩꯕ
ꯑꯣ ꯍꯣꯁꯇꯦꯜꯗ ꯅꯨꯡꯉꯥꯏꯔꯤꯕ꯭ꯔꯣ
ꯅꯨꯡꯉꯥꯏ ꯃꯥꯏꯔꯦꯡ ꯌꯦꯟꯁꯥꯡ ꯆꯥꯏ ꯉꯁꯤꯗꯤ
ꯑꯣ ꯐꯩꯍꯦ
ꯅꯪꯗꯤ ꯁꯤꯁꯇꯔ
ꯑꯩ ꯉꯁꯤ ꯀꯧꯈ꯭ꯔꯦꯕꯣ ꯗꯥꯜ ꯆꯥꯕ ꯃꯥꯂꯦ ꯉꯁꯤꯗꯤ
ꯑꯁ ꯍꯣꯁꯇꯦꯜꯗ ꯂꯩꯕ ꯃꯥꯟ ꯍꯣꯁꯇꯦꯜꯗ ꯂꯩꯕꯒꯨꯝꯅꯤꯍꯦ ꯅꯪꯁꯨ ꯗꯥꯜ ꯆꯥꯕꯁꯦ
ꯍꯣꯁꯇꯦꯜꯗ ꯂꯩꯕ ꯈꯣꯏꯕꯨ ꯋꯥꯔꯤ ꯁꯥ ꯁꯥꯔꯒ ꯍꯣꯁꯇꯦꯜꯗ ꯍꯣꯁꯇꯦꯜꯒꯤꯗꯣ ꯃꯅꯝ ꯊꯣꯛꯑꯦ ꯑꯗꯨꯒ ꯅꯝꯅꯤꯡꯕꯒꯤ ꯆꯥꯕ ꯃꯥꯜꯂꯦ ꯑꯩꯈꯣꯏꯁꯨ ꯑꯩꯅꯗꯤ ꯊꯣꯡꯕ ꯅꯠꯇꯦ
ꯋꯥꯔꯤ ꯁꯥꯟꯅꯕꯁꯤꯡ ꯍꯣꯁꯇꯦꯜꯗ ꯌꯥꯝ ꯂꯩꯕꯒꯤꯀꯣ
ꯑꯣ ꯃꯥꯜꯂꯦꯕ
ꯑꯩꯈꯣꯏꯗꯤ ꯑꯩꯈꯣꯏꯁꯨ ꯈꯔ ꯅꯣꯏ ꯃꯥꯟꯅꯅꯤꯡꯉꯥꯏ ꯇꯧꯕ ꯃꯥꯜꯂꯦꯍꯦ
ꯑꯦ
ꯋꯥꯏꯅꯦꯕ
ꯎꯝ
ꯅꯨꯡꯉꯥꯏꯕꯅꯦ ꯗꯥꯜ ꯆꯥꯕꯁꯨ ꯎꯝ ꯏꯔꯣꯝꯕ ꯑꯃ ꯂꯩꯕꯒꯤ ꯌꯥꯝ ꯍꯥꯎꯋꯤꯗ
ꯑꯣ ꯍꯧꯖꯤꯛꯁꯨ ꯆꯥꯔꯤꯕ꯭ꯔꯣ
ꯅꯨꯡꯁꯥꯔꯣ
ꯅꯠꯇꯦ ꯆꯥꯛ ꯆꯥꯒꯨꯝ ꯇꯧꯋꯤꯅ ꯅꯪ ꯃꯈꯣꯟꯗꯤ
ꯍꯨꯡ ꯑꯩꯅ ꯃꯪꯒꯥꯟ ꯆꯥꯔꯒ ꯂꯩꯕꯅꯤꯅ
ꯑꯣ
ꯇꯤ ꯚꯤ ꯌꯦꯡꯔꯒ ꯃꯪꯒꯜ ꯆꯥꯔꯛ ꯂꯩꯕ
ꯑꯣ ꯐꯩꯗ ꯅꯣꯡ ꯆꯨꯗ꯭ꯔꯤꯕꯣ ꯍꯨꯖꯤꯛ
ꯆꯨꯗꯦ ꯍꯧꯖꯤꯛꯇꯤ ꯅꯣ ꯑꯌꯨꯛꯇ ꯅꯣꯡ ꯈꯔ ꯆꯨꯏꯑꯦ
ꯑꯣ ꯑꯗꯨꯏꯗꯤ ꯍꯣꯏ ꯅꯣꯡꯁꯥꯗꯤ ꯌꯥꯝ ꯀꯟꯅ ꯁꯥꯏ ꯍꯧꯖꯤꯛꯇꯤ
ꯎꯝ ꯅꯨꯡꯁꯥ ꯌꯥꯝ ꯀꯟꯅ ꯁꯥꯏ ꯍꯧꯖꯤꯛ
ꯎꯝ ꯐꯩꯌꯦ ꯐꯩꯌꯦ ꯌꯥꯝ ꯁꯥꯗ꯭ꯔꯥ ꯑꯗꯨꯗꯤ
ꯁꯥꯗꯦ ꯍꯣꯏ
ꯗꯨꯝ ꯌꯥꯏꯗ
ꯑꯣ ꯐꯩꯌꯦ ꯐꯩꯌꯦ
ꯎꯝ ꯀꯔꯤ ꯀꯔꯤ ꯇꯧꯕ꯭ꯔ ꯉꯁꯤꯗꯤ
ꯀꯩꯁꯨ ꯇꯧꯗꯦꯗ ꯉꯁꯤꯒꯤꯗꯤ ꯈꯣꯏ ꯁꯨꯇꯤ ꯂꯩꯕꯒꯤꯅꯀꯣ ꯗꯨ ꯆꯍꯤ ꯑꯃ ꯑꯅꯤ ꯑꯍꯨꯝ ꯗꯤ ꯁꯨꯇꯤ ꯂꯩꯕꯒꯤ ꯃꯨꯛꯀ ꯀ꯭ꯂꯥꯁ ꯍꯧꯅꯤ ꯑꯩꯈꯣꯏꯁꯨ ꯃꯠꯇꯦ ꯁꯨꯇꯤ ꯁꯨꯇꯤ ꯂꯩꯕꯒꯤ ꯅꯨ-ꯅꯨ-ꯅꯨꯃꯤꯠ ꯑꯃ ꯑꯅꯤ ꯑꯍꯨꯝ ꯁꯨꯇꯤ ꯑꯃ ꯋꯥꯠꯂꯤꯕ ꯑꯗꯨꯒꯤꯅꯦꯕ
ꯑꯧ ꯑꯣ
ꯂꯣꯏꯔꯦ ꯅꯪꯒꯤ ꯈꯣꯟ
ꯅꯪꯒꯤꯁꯨꯅꯤꯍꯦ ꯐꯖꯅ ꯍꯥꯏꯔꯦ ꯅꯪ
ꯑꯣ ꯅꯪ ꯐꯖꯅ ꯇꯥꯗ꯭ꯔꯤꯕ ꯑꯗꯨꯒꯤꯅꯤ
ꯑꯣ ꯑꯗꯨꯒꯤꯁꯨ ꯑꯣꯏꯔꯝꯅꯤ ꯑꯗꯨ ꯅꯪ ꯅꯪꯒꯤ ꯅꯨꯡꯁꯤꯕ ꯋꯥꯔꯤ ꯂꯤꯕꯤꯌꯣ ꯉꯁꯤꯗꯤ
ꯑꯥꯁ
ꯋꯥꯔꯤ ꯁꯥ ꯁꯥꯔꯒ ꯍꯧꯖꯤꯛꯐꯥꯎ ꯂꯤꯕꯤꯗ꯭ꯔꯤꯅꯦ ꯅꯆꯦꯁꯦ ꯁꯥꯎꯕ ꯍꯧꯔꯅꯤꯀꯣ
ꯑꯗꯨ ꯑꯗꯨꯒꯤꯗꯤ ꯑꯩ ꯆꯪꯗ꯭ꯔꯤ ꯍꯥꯏꯔ ꯍꯥꯏꯔꯒ ꯍꯥꯏꯔꯒ ꯅ ꯅꯪꯒꯤ ꯋꯥꯔꯤ ꯀꯔꯤ ꯍꯥꯏꯕꯤꯌꯣ ꯅꯪꯒꯤ ꯅꯪ ꯅꯪꯅ ꯄꯨꯔꯥ ꯁꯤꯅꯤꯌꯥꯔ ꯃꯣꯖꯅꯦ ꯑꯗꯨꯒꯨꯝꯕꯗꯤ
ꯑꯣ ꯍꯥꯍꯥ ꯑꯉꯥꯡꯅ ꯍꯥꯏꯕ ꯀꯥꯟꯗ ꯑꯥ ꯑꯍꯟꯗꯤ ꯀꯣꯟꯅ ꯍꯥꯏꯒꯗꯕꯅꯦ ꯑꯍꯟꯅ ꯍꯦꯟꯅ ꯍꯥꯏꯔꯗꯤ ꯀꯔꯤꯅꯣ ꯇꯧꯕꯅꯦ ꯕꯦꯂ꯭ꯌꯨ ꯂꯩꯇꯕꯅꯦ
ꯑꯩꯈꯣꯏꯗꯤ ꯋꯥ ꯑꯥ ꯑꯩꯈꯣꯏꯗꯤ ꯑꯗꯨ ꯑꯗꯨ ꯑꯗꯨ ꯃꯇꯥꯡꯗꯗꯤ ꯋꯥꯠꯂꯤꯗ ꯅꯣꯏꯗꯤ ꯆꯪ ꯃꯇꯝ ꯂꯥꯛꯑꯦꯕ ꯅꯣꯏꯒꯤꯗꯤ
ꯂꯥꯛꯇꯔ꯭ꯤꯌꯦꯗ ꯑꯩꯈꯣꯏꯁꯨ
ꯑꯥꯁ ꯃꯇꯝ ꯂꯥꯑꯦ ꯅꯣꯢꯒꯤꯗꯤ
ꯂꯩꯔꯤꯌꯦꯍꯦ
ꯑꯥꯍꯥꯍꯥ ꯃꯇꯝ ꯃꯇꯝ ꯀꯨꯏꯔꯣꯏ ꯅꯣꯏꯗꯤ ꯈꯣꯢꯗꯤ ꯌꯥꯝ ꯋꯥꯠꯂꯤꯍꯦ
ꯋꯥꯠꯇ꯭ꯔꯤ ꯋꯥꯠꯂꯤ ꯍꯥꯏꯔꯒ ꯍꯌꯦꯡ ꯑꯁ ꯅꯨꯄꯤ ꯊꯤꯈ꯭ꯔꯅꯤ ꯅꯪ
ꯑꯥꯢ
ꯍꯥꯡꯉꯦ ꯅꯪꯅ ꯇꯧꯕꯗꯣ
ꯅꯪ ꯅꯪꯗꯤ ꯅꯨꯄꯥ ꯊꯤ ꯊꯤꯗ꯭ꯔꯤꯕꯣ ꯍꯧꯖꯤꯛꯐꯥꯎ
ꯊꯔꯤꯗ꯭ꯔꯤꯗ ꯅꯨꯄꯥꯁꯨ ꯂꯩꯇꯦꯅꯦ
ꯑꯥꯁ ꯑꯩ ꯊꯤꯕꯤꯒꯦ ꯑꯗꯨꯗꯤ
ꯊꯤꯕꯤꯌꯣ ꯀꯔꯝꯕ ꯅꯨꯄꯥ ꯂꯩꯕ꯭ꯔ ꯅꯪꯉꯣꯟꯗ
ꯑꯗꯨꯗꯤ ꯆꯍꯤꯗꯤ ꯀꯌꯥ ꯁꯨꯔꯦ ꯑꯗꯨꯗꯤ
ꯆꯍꯤ ꯑꯥ ꯌꯧꯔꯦꯅꯦ
ꯑꯥꯁ ꯑꯗꯨꯅꯦ ꯋꯥ
ꯑꯁ ꯆꯪ ꯆꯪꯁꯤꯜꯂꯦꯕ ꯇꯪꯁꯤꯜꯂꯦ
ꯎꯝ ꯆꯍꯤ ꯑꯥ ꯌꯧꯔꯦ ꯃꯇꯝ ꯆꯠꯃꯥꯟꯕꯒꯤ ꯑꯩ ꯈꯪꯗ꯭ꯔꯦ ꯍꯧꯖꯤꯛ ꯀꯔꯤ ꯇꯧꯁꯦꯔꯥꯅ
ꯎꯝ ꯍꯧꯖꯤꯛꯐꯥꯎ ꯊꯤꯗ꯭ꯔꯗꯤ ꯐꯪꯔꯣꯏ ꯊꯤꯕ ꯍꯧ ꯍꯧꯕ ꯃꯇꯝꯅꯤ ꯅꯣꯢꯗꯤ
ꯅꯣꯏ ꯂꯩꯕꯒꯤ ꯀꯔꯤꯁꯨ ꯀꯥꯏꯗꯦꯗ
ꯑꯥꯢ
ꯅꯣꯏ ꯂꯣꯏꯅꯃꯛ ꯇꯧꯕꯤꯒꯦ ꯍꯥꯏꯅ ꯈꯟꯔ ꯂꯩꯕꯅꯦ ꯅꯆꯦꯗꯤ ꯅꯨꯉꯥꯏꯅ ꯇꯤ ꯃꯤ ꯌꯦꯡꯔ
ꯅꯆꯦꯗꯤ ꯅꯨꯉꯥꯏꯅ ꯇꯤꯚꯤ ꯌꯦꯡꯔ ꯂꯩꯔꯤꯌꯦ
ꯀꯔꯤꯁꯨ ꯂꯩ ꯀꯔꯤꯁꯨ ꯋꯥꯅꯤꯡꯉꯥꯏ ꯂꯩꯇꯕꯤꯗꯀꯣ
ꯑꯣ
ꯃꯇꯝ ꯆꯠ ꯆꯠꯂꯁꯨ ꯅꯆꯦꯁꯦ ꯅꯨꯉꯥꯢꯅ ꯇꯤꯚꯤ ꯗꯤꯁꯀꯣꯚꯔꯤ ꯆꯦꯅꯦꯜꯒꯨꯝꯕ ꯌꯦꯡꯔꯒ ꯀꯣ ꯂꯩꯔꯤꯌꯦ ꯀꯔꯤꯁꯨ ꯋꯥꯔꯅꯨ
ꯑꯣ ꯐꯩꯅꯦ ꯐꯩꯅꯦ ꯅꯝ ꯅꯣꯏ ꯅꯣꯏꯒꯤ ꯈꯨꯟꯗꯒꯤ ꯂꯝꯕꯤ ꯆꯠꯄ ꯌꯥꯕ꯭ꯔꯣ ꯑꯗꯨꯒꯤꯗꯤ ꯅꯪ ꯈꯨꯟꯗ ꯂꯩꯌꯦ ꯍꯥꯏꯔꯗꯤ
ꯈꯨꯟꯗ ꯑꯥ ꯍꯣꯏ ꯂꯩ ꯌꯥꯕꯅꯦ ꯑꯩꯗꯤ ꯂꯥꯛꯄ ꯀꯥꯟꯗ ꯍꯦꯂꯤ ꯁꯥꯔꯚꯤꯁ ꯍꯦꯂꯤꯀꯣꯞꯇꯔꯅ ꯂꯥꯛꯄꯅꯦ ꯑꯩ ꯒꯥꯔꯤ ꯇꯣꯡꯅꯤꯡꯅꯕꯒꯤ
ꯑꯣ ꯇꯣꯞꯄꯔꯗ ꯂꯥꯎꯗꯤ ꯐꯩꯌꯦ ꯑꯗꯨ ꯁꯦꯐ ꯑꯣꯏꯅꯦ ꯅꯣꯏꯒꯤꯗꯤ
ꯎꯝ
ꯎꯝ ꯑꯗꯨ ꯂꯝꯕꯤꯗꯤ ꯊꯤꯡꯕ ꯃꯥꯜꯂꯦꯀꯣ ꯂꯝꯕꯤꯗꯤ ꯆꯠ ꯃꯥꯅꯦꯕ꯫
ꯊꯤꯡꯗꯦꯗ ꯑꯗꯨꯝ ꯆꯠꯂꯒ ꯂꯩꯗ꯫
ꯆꯠꯄ꯭ꯔꯣ ꯍꯧꯖꯤꯛ ꯐꯥꯎꯖꯨ?
ꯎꯝ ꯉꯔꯥꯡꯖꯨ ꯒꯥꯔꯤ ꯂꯥꯛꯄꯅꯦ ꯀꯩꯅꯣ꯫
ꯑꯣ
ꯑꯩꯒꯤ ꯄꯣꯠꯆꯩ ꯈꯔ ꯑꯩꯅ ꯊꯥꯕ ꯌꯨꯝꯗꯒꯤ ꯊꯥꯔꯛꯄ ꯑꯗꯨ ꯂꯥꯛꯑꯦ꯫
ꯆꯜꯂꯗꯤ ꯐꯩꯅꯦ ꯑꯗꯨꯗꯤ꯫
ꯎꯝ ꯑꯩꯅ ꯑꯩꯈꯣꯏꯒꯤ ꯑꯁꯤ ꯑꯩꯈꯣꯏꯒꯤꯗ, ꯍꯩꯅꯧ ꯌꯥꯝꯕ ꯑꯗꯨ ꯍꯩꯅꯧꯁꯨ ꯊꯥꯕꯤꯕꯅꯤ꯫
ꯑꯣ ꯍꯩꯅꯧ ꯌꯥꯝ ꯄꯥꯟ ꯄꯥꯟ ꯄꯥꯟꯕ꯭ꯔꯣ?
ꯍꯩꯅꯧ ꯌꯥꯝ ꯄꯥꯟꯕ ꯍꯣꯏ ꯍꯣꯏ ꯍꯧꯖꯤꯛꯇꯤ ꯂꯩꯇ꯭ꯔꯦ꯫
ꯑꯣ
ꯂꯣꯏ ꯊꯥꯈ꯭ꯔꯦ ꯃꯤ ꯆꯥꯅꯤꯡꯉꯥꯏ ꯂꯩꯇꯕꯅꯤ꯫
ꯑꯣ
ꯑꯥ ꯈꯨꯟꯗꯗꯤ ꯑꯁꯤ ꯍꯩꯅꯧ ꯂꯩꯇꯕꯒꯤ ꯆꯥꯅꯤꯡꯕꯀꯣ ꯃꯣꯏꯁꯦ꯫
ꯎꯝ ꯍꯧꯖꯤꯛꯀꯥꯟꯁꯦ ꯇꯨꯖꯥꯛꯒ ꯊꯕꯤꯒ ꯑꯗꯨ ꯄꯥꯟꯕ ꯃꯇꯝꯅꯤꯍꯦ ꯑꯁ ꯑꯩꯁꯨ ꯆꯅꯤꯡꯕ꯫
ꯂꯧ ꯆꯠꯂꯒ ꯀꯣ꯫ ꯂꯧꯗ ꯂꯩꯅꯤꯡꯈ꯭ꯔꯦ ꯍꯧꯖꯤꯛꯀꯥꯟ꯫
ꯑꯣ ꯆꯨꯖꯥꯛ ꯆꯨꯖꯥꯛꯒ ꯊꯕꯤꯒꯗꯨ ꯃꯇꯝꯅꯦꯕ ꯍꯧꯖꯤꯛꯀꯤꯗꯤ꯫
ꯍꯣꯏ ꯅꯨꯄꯥꯒ ꯅꯨꯡꯁꯤꯕ ꯋꯥꯔꯤꯗꯤ ꯁꯦꯀꯦꯟꯗꯔꯤꯅꯤ ꯍꯧꯖꯤꯛ ꯑꯥ ꯂꯥꯎ ꯂꯧꯗ
ꯇꯨꯝꯔꯒ ꯀꯣ ꯊꯕꯤꯒꯨꯝꯕ ꯆꯥꯔꯒ ꯂꯩꯅꯤꯡꯈ꯭ꯔꯦ꯫ ꯁꯤꯡꯖꯨꯒꯨꯝꯕ ꯃꯦꯠꯂꯒꯀꯣ꯫
ꯅꯪꯗꯤ ꯆꯥꯕ ꯐꯪ ꯐꯪꯉꯝꯅꯤ ꯑꯗꯨꯗꯤ꯫
ꯀꯔꯤ ꯍꯥꯏ ꯐꯪꯔꯝꯒꯅꯤꯕ꯫
ꯑꯥ ꯆꯥꯕ ꯅꯪ ꯈꯨꯟꯅ ꯂꯩꯔꯗꯤ ꯑꯗꯨ ꯐꯪ
ꯈꯨꯟ ꯑꯩꯈꯣꯏꯗꯤ ꯍꯧꯖꯤꯛꯇꯤ ꯂꯧ ꯂꯩꯇ꯭ꯔꯦꯅꯦ꯫ ꯁꯥꯎꯅꯤꯡꯉꯁꯨ ꯃꯤꯒꯤ ꯂꯧꯗꯤ ꯆꯠꯄ ꯌꯥꯏ꯫
ꯅꯠꯇꯦ ꯕꯖꯥꯔ ꯗꯨꯗꯥꯗ ꯂꯩꯔꯝꯅꯤꯗ꯫
ꯕꯖꯥꯔꯒꯨꯝꯕꯅ ꯂꯩꯕ ꯌꯥꯏ ꯍꯣꯏ꯫
ꯎꯝ
ꯑꯗꯨꯁꯨ ꯑꯩꯈꯣꯏꯅ ꯑꯄꯥꯝꯕꯗꯤ ꯂꯩꯇꯦꯅ꯫
ꯎꯝ
ꯑꯩꯈꯣꯏꯗꯤ ꯑꯥ ꯂꯧꯗ ꯆꯠꯂꯒ ꯊꯤꯔꯒ ꯂꯩꯕꯗꯣ ꯑꯗꯨꯅ ꯏꯟꯇꯔꯦꯁ ꯑꯃꯅꯦ꯫ ꯂꯦꯕꯦꯜ ꯇꯣꯡꯉꯥꯟꯕꯅꯤ꯫ ꯅꯪ ꯀꯔꯤ ꯀꯔꯤ ꯌꯦꯡꯕ꯭ꯔꯥ ꯇꯤꯚꯤꯗ? ꯀꯔꯤ ꯀꯔꯤ ꯆꯦꯟꯅꯦꯜꯒꯨꯝꯕ ꯄꯥꯝꯕ꯭ꯔꯥ?
ꯑꯩꯗꯤ ꯑꯁ ꯍꯧꯖꯤꯛꯀꯥꯟꯗꯤ ꯇꯤꯚꯤ ꯌꯦꯡꯗꯦ꯫ ꯍꯧ ꯃꯇꯝ ꯍꯧꯖꯤꯛꯀꯥꯟ ꯃꯇꯝꯗꯤ ꯇꯤꯚꯤ ꯌꯦꯡꯕ ꯃꯇꯝ ꯅꯠꯇꯦ ꯀꯩꯅꯣ ꯍꯧꯖꯤꯛꯀꯥꯟꯗꯤ ꯃꯇꯝꯗꯤ ꯇꯤꯚꯤ ꯌꯦꯡꯕ ꯃꯇꯝꯗꯤ ꯂꯣꯏꯔꯦꯅꯦ
ꯀꯔꯤ ꯑꯗꯨꯗꯤ ꯅꯨꯄꯤ ꯌꯦꯡꯕ ꯃꯇꯝ ꯑꯣꯏꯔꯝꯅꯤ ꯅꯪꯒꯤꯁꯨꯨꯝ
ꯅꯠꯇꯦꯗ ꯅꯠꯇꯦ ꯑꯩꯒꯤ ꯃꯇꯝꯒꯤꯅ ꯁꯨ ꯅꯠꯇꯦꯕ ꯍꯧꯖꯤꯛꯀꯤ ꯃꯇꯝ ꯍꯥꯏꯕꯅꯦ ꯑꯩꯈꯣꯏ ꯁꯦꯟꯆꯨꯔꯤ ꯖꯦꯟꯖꯤꯒꯤ ꯃꯇꯝꯒꯤꯗꯣ
ꯑꯥ ꯑꯩꯈꯣꯏꯒꯤ ꯑꯩ ꯑꯩꯗꯤ ꯖꯦꯟꯖꯤ ꯅꯠꯇꯦ
ꯑꯣ ꯅꯥꯏꯟꯇꯤꯁꯇꯒꯤꯅꯦꯕ ꯅꯪꯒꯤꯗꯤ ꯈꯪꯉꯦꯕ ꯑꯗꯨꯗꯒꯤꯅꯤ
ꯇꯔꯦꯁꯇꯣ ꯑꯩꯉꯣꯟꯗ ꯏꯟꯇꯔꯦꯁ ꯑꯃꯇꯥꯁꯨ ꯂꯩꯇꯕ ꯅꯣꯏꯒꯤ ꯏꯟꯇꯔꯦꯁꯁꯦ ꯑꯩꯒꯤꯗꯤ ꯏꯟꯇ꯭ꯔꯦꯁ ꯂꯩꯇꯦ ꯑꯦ
ꯑꯣ
ꯅꯣꯏꯒꯤ ꯏꯟꯇꯔꯦꯁꯇꯣ ꯑꯩꯒꯤꯗꯤ ꯀꯔꯤꯃꯠꯇ ꯂꯩꯠꯔꯦꯅꯦ ꯑꯩꯈꯣꯏ ꯇꯣꯉꯥꯟꯕꯅꯦ
ꯎꯝ ꯐꯩꯗ ꯑꯗꯨꯅ ꯐꯩꯌꯦ ꯅꯥꯏꯟꯇꯤꯁꯇꯒꯤ ꯏꯟꯇ꯭ꯔꯦꯁꯗ
ꯎꯝ
ꯎꯝ ꯑꯗꯨ ꯅꯣꯡ ꯅꯣꯡ ꯁꯥꯗ꯭ꯔꯤꯕꯣ ꯍꯧꯖꯤꯛꯗꯤ
ꯅꯣꯡ ꯀꯥꯅ ꯐꯩꯅꯦ ꯑꯩ ꯃꯄꯥꯟ ꯊꯣꯛꯇꯦ ꯇꯤꯚꯤ ꯌꯦꯡꯔꯒ ꯐꯦꯟ ꯃꯅꯥꯛꯇ ꯂꯩ ꯏꯚꯤꯅꯤꯡꯗ ꯊꯣꯛꯀꯅꯤ
ꯑꯣ
ꯎꯝ
ꯑꯗꯣꯏ ꯑꯗꯣ ꯌꯨꯝꯗ ꯁꯨꯝꯃꯥꯏ ꯆꯥꯔꯒ ꯊꯛꯂꯒ ꯁꯨꯝ ꯌꯦꯡ ꯁꯤꯅꯤꯃꯥ ꯌꯦꯡ ꯁꯨꯝ ꯂꯩꯕ꯭ꯔꯣ ꯑꯗꯨ ꯑꯇꯩꯗꯤ ꯇꯩꯗꯤ ꯇꯧꯗ꯭ꯔꯤꯕꯣ ꯊꯕꯛꯗꯤ
ꯊꯕꯛ ꯍꯧꯖꯤꯛ ꯅꯪꯕꯨ ꯋꯥꯔꯤ ꯀꯟꯅ ꯁꯥꯔꯑ ꯂꯩꯅꯦ ꯁꯤꯁꯨ ꯊꯕꯛ ꯑꯃꯅꯤꯍꯦ
ꯅꯣꯏ ꯖꯤ ꯖꯦꯟꯖꯤꯁꯤꯡꯕꯨ ꯍꯦꯟꯗꯜ ꯇꯧꯕꯁꯨ ꯊꯕꯛ ꯑꯃꯅꯤꯍꯦ
ꯐꯩꯅꯦ
ꯑꯁꯤ ꯈꯡꯍꯟꯗꯕꯅꯦ
ꯑꯣ ꯌꯥꯝ ꯐꯩꯅꯦ ꯑꯗꯨꯗꯤ ꯅꯪꯒꯤ ꯊꯕꯛꯁꯤꯗꯤ
ꯎꯝ ꯑꯩꯒꯤ ꯊꯕꯛ ꯑꯁꯤꯅꯦ
ꯐꯖꯅ ꯅꯣꯏꯕꯨ ꯍꯦꯟꯗꯜ ꯇꯧꯔꯒ ꯂꯩꯕꯗꯣ
ꯑꯣ ꯌꯥꯝ ꯐꯩ
ꯑꯗꯨꯒꯤ ꯈ꯭ꯋꯥꯏꯗꯒꯤꯅꯨꯡ ꯅꯪ ꯀꯣ
ꯑꯥ
ꯅꯪꯒꯤꯗꯃꯛ ꯈ꯭ꯋꯥꯏꯗꯒꯤ ꯅꯨꯡꯉꯥꯏꯕꯁꯦ ꯀꯔꯤ ꯑꯣꯏꯕꯅꯣ ꯄꯨꯟꯁꯤꯗ
ꯑꯁ ꯍꯧꯖꯤꯛ ꯐꯥꯎꯗꯤ ꯂꯩꯇ꯭ꯔꯤꯍꯦ ꯑꯗꯨ ꯑꯗꯨ ꯑꯗꯨꯒꯤꯗꯤ ꯑꯗꯨ ꯃꯇꯝꯗꯣ ꯂꯥꯛꯒꯅꯤ ꯀꯩꯅꯣ ꯑꯗꯨ ꯃꯇꯝꯗꯣ ꯂꯥꯛꯒꯅꯤꯗ
ꯍꯧꯖꯤꯛꯀꯥꯟꯗꯤ ꯂꯩ ꯍꯧꯖꯤꯛ ꯐꯥꯎꯕꯗꯤ ꯂꯩ ꯂꯩꯇ꯭ꯔꯤꯕꯀꯣ
ꯑꯥ ꯍꯧꯖꯤꯛ ꯐꯥꯎꯗꯤ ꯂꯩꯇꯦ ꯑꯗꯨꯒꯤꯗꯣ ꯅꯪꯒꯤꯗꯤ ꯂꯩꯔꯝꯅꯤꯗ ꯂꯩꯕ꯭ꯔꯣ
ꯂꯩꯕꯅꯤꯍꯦ
ꯑꯦ ꯑꯗꯨ ꯂꯦꯞꯄꯤꯔꯣꯗ ꯑꯗꯨꯗꯨ
ꯑꯥꯢ ꯑꯥꯢ ꯑꯗꯨ ꯑꯃ ꯅꯣꯏꯉꯣꯟꯗ ꯍꯥꯏꯔꯦ ꯖꯦꯟꯖꯤꯁꯤꯡꯗꯤ ꯊꯥꯖꯕ ꯉꯝꯗꯦ
ꯊꯥꯖꯕ ꯉꯝꯗꯦ ꯀꯥꯏꯅ ꯑꯩꯁꯨ ꯃꯤꯅꯦ ꯀꯩꯅꯣ
ꯉꯁꯤ ꯑꯗꯨ ꯍꯥꯏꯒꯅꯤ ꯍꯌꯦꯡ ꯑꯗꯨ ꯍꯥꯏꯒꯅꯤ ꯅꯣꯏꯗꯤ
ꯑꯁ ꯑꯩꯒꯤ ꯑꯩꯒꯤꯗꯤ ꯁꯨꯃꯥꯏ ꯍꯥ ꯀꯃꯥꯢ ꯃꯤ